ꯍꯜꯂꯣ
ꯑꯥꯎꯇꯥꯏ ꯇ ꯍꯥꯏꯔꯛꯑꯣ ꯇꯥꯏꯌꯦ
ꯇꯥꯕ꯭ꯔꯥ
ꯇꯥꯏ ꯇꯥꯏ
ꯑ ꯑꯩꯈꯣꯏꯒꯤꯅꯦ ꯈꯪꯉꯕ ꯀꯩꯅꯣꯁꯦ ꯑꯩꯈꯣꯏ ꯅꯝꯝꯕꯗꯣ ꯈꯪꯉꯕ ꯉꯔꯥꯡꯁꯦ ꯃꯥꯁꯦ ꯀꯥꯡ ꯀꯣꯏꯕ ꯆꯠꯂꯝꯗꯥꯏꯒꯤꯅꯦ ꯈꯪꯉꯕ ꯀꯦ ꯂꯩꯔꯝꯃꯦꯕꯀꯣ ꯇꯥꯕ꯭ꯔꯥ
ꯇꯥꯏ ꯍꯥꯏꯔꯣꯕ ꯀꯥꯡꯈꯨꯣꯏ ꯆꯠꯄꯩ ꯀꯥꯥꯁꯦ ꯑꯩꯅꯣ
ꯑꯩꯈꯣꯏ ꯏꯅꯝꯃ ꯑꯩꯈꯣꯏꯗꯗ ꯑꯍꯨꯝꯕ ꯑꯣꯏꯗꯅ
ꯑ
ꯏꯅꯝꯃ ꯇ꯭ꯔꯥꯏꯐꯇꯣ ꯑꯗꯨꯅꯦ ꯃꯥꯅꯦ ꯑꯩꯈꯣꯏ ꯃꯃꯥꯡꯒꯤ ꯏꯅ
ꯃꯉꯩꯗꯨꯒ ꯃꯣꯏ ꯄꯨꯂꯞ ꯃ ꯄꯨꯂꯞ ꯍꯧꯅꯔꯒ ꯆꯠꯂꯤꯔꯥ ꯑꯩꯁꯦ ꯃꯧꯁꯤꯗꯤ ꯄꯨ ꯂꯥꯡ